ꯑꯥ ꯑꯗꯨ
ꯑꯥ ꯇꯥꯔꯕ꯭ꯔꯣ ꯑꯩꯅ ꯉꯥꯡꯕꯖꯦ ꯐꯖꯅ ꯇꯥꯔꯕꯣ
ꯎꯝ ꯇꯥꯏꯌꯦ ꯇꯥꯏꯌꯦ
ꯑꯣ ꯃꯔꯨꯞꯇ ꯉꯁꯥꯏꯗꯒꯤ ꯑꯩꯅ ꯄꯥꯎ ꯐꯥꯎꯅꯅꯕꯅ ꯀꯣꯜ ꯇꯧꯖꯅꯤ ꯃꯔꯨꯞꯄꯨ ꯊꯕꯛ ꯌꯥꯝ ꯆꯤꯟꯕ꯭ꯔꯣ ꯋꯥꯔꯤ ꯋꯥꯇꯥꯏ ꯁ__ ꯁꯥꯥꯕ ꯌꯥꯒꯗ꯭ꯔꯣ
ꯎꯝ ꯆꯗꯤꯗꯨꯝ ꯁꯣꯝꯅ ꯍꯥꯏꯕꯤꯅꯤꯡꯕ ꯁꯥꯅꯤꯡꯕ ꯋꯥꯔꯤꯗꯣ ꯑꯗꯨꯝ ꯁꯥꯕꯤꯔꯛꯑꯣ ꯀꯔꯤꯁꯨ ꯀꯥꯏꯗꯦ
ꯑꯣ ꯍꯧꯖꯤꯛꯁꯦ ꯑꯣ ꯋꯥꯔꯤꯁꯤ ꯍꯧꯗ꯭ꯔꯤꯉꯩꯗ ꯉꯁꯤꯒꯤ ꯁꯨꯝ ꯃꯔꯨꯞ ꯀꯩꯀꯩ ꯃꯊꯦꯜ ꯀꯩ ꯊꯦꯜ ꯂꯧꯕꯤꯈ꯭ꯔꯒꯦ
ꯎ ꯁꯤ ꯏꯔꯣꯟꯕꯥ ꯑꯃꯒ ꯉꯥ ꯉꯧꯕ ꯑꯃꯒ ꯇꯦꯔꯒ ꯆꯩ ꯔꯦ ꯑꯗꯨ ꯃꯥꯏ ꯇꯧꯏ
ꯑꯣ ꯌꯥꯝ ꯍꯥꯎꯋꯦ ꯌꯦꯟꯖꯥꯡꯅꯦ ꯍꯧꯖꯤꯛꯄꯨ ꯊꯕꯛ ꯀꯩꯗꯧꯔꯝꯃꯤꯅꯣ
ꯑꯩ ꯑꯁꯤ ꯍꯧꯖꯤꯛ ꯇꯧꯔꯤꯃꯗꯦ ꯑꯩ ꯑꯩꯈꯣꯏ ꯃꯥ ꯑꯃ ꯑꯃꯒ ꯋꯥꯔꯤ ꯋꯥꯇꯥꯏ ꯈꯔ ꯇꯧꯔꯝꯕꯅꯤ ꯂꯣꯏꯕꯗ ꯉꯥꯏꯔꯤ ꯑꯃꯨꯛꯅ ꯇꯧꯔꯛꯏ
ꯑꯣ ꯑꯩꯁꯦ ꯌꯥꯝꯅ ꯁꯨꯝ ꯌꯥꯝ ꯂꯨꯕ ꯋꯥꯕꯨꯗꯤ ꯅꯠꯇꯦ ꯑꯗꯨꯗ ꯁꯨꯀ ꯃꯔꯨꯞꯛ ꯝ ꯍꯥꯟꯅ ꯑꯩꯈꯣꯏꯅ ꯑꯃꯨꯛ ꯋꯥꯔꯤ ꯁꯥꯟꯅꯈꯤꯕ ꯀꯔꯤꯗꯣ ꯑꯩꯈꯣꯏꯒꯤ ꯁꯨꯝ ꯁꯦꯟ ꯇꯥꯟꯕꯒꯤ ꯍꯥꯏꯗꯤ ꯂꯩꯖꯅ ꯍꯧꯖꯤꯛ ꯃꯇꯝꯁꯤꯗꯤ ꯊꯕꯛ ꯏꯪꯈꯥꯡ ꯁꯨꯕ ꯈꯣꯠꯄ ꯕꯥ ꯍꯥꯌꯕ ꯁꯨ ꯂꯩꯁꯤꯜꯂꯛꯇ꯭ꯔꯦ ꯑꯗꯒꯤ ꯁꯔꯀꯥꯔꯒꯤ ꯊꯕꯛ ꯑꯃ ꯀꯩ ꯑꯃ ꯑꯃ ꯑꯃ ꯌꯦꯡꯕꯁꯤꯁꯨ ꯑꯩꯈꯣꯏꯒꯤ ꯑꯋꯥꯕ ꯏꯃꯨꯡꯁꯤ ꯌꯥꯝꯕꯅꯤꯅ ꯑꯗꯒꯤ ꯊꯕꯛ ꯐꯪꯅꯅꯕ ꯍꯣꯠꯅꯕꯗ ꯃꯇꯝ ꯀꯌꯥ ꯃꯥꯡꯍꯟꯕ ꯁꯤꯒꯤ ꯁꯨꯝ ꯎꯔꯒ ꯑꯗꯒꯤ ꯈꯜꯂꯤꯕ ꯃꯤꯁꯤꯡ ꯑꯗꯨꯛꯀꯤ ꯃꯇꯤꯛ ꯃꯁꯤꯡ ꯌꯥꯝꯗ ꯍꯥꯏꯇꯥꯔꯦ ꯃꯔꯛꯇꯁꯨꯩꯅ ꯍꯥꯏꯖꯈ꯭ꯔꯕꯗꯨꯅꯤ ꯃꯤ ꯆꯥꯝꯃꯩ ꯈꯟꯒꯗꯕ ꯊꯕꯛꯇꯨꯗ ꯂꯥꯛ ꯇꯔꯥꯒꯤ ꯃꯊꯛꯇ ꯂꯥꯛꯑꯦ ꯍꯥꯏꯔꯤꯕ ꯈꯨꯗꯤꯡꯃꯛꯁꯤ ꯏꯅꯥ ꯈꯨꯨꯟꯕ ꯃꯆꯥꯗꯤ ꯊꯣꯏꯅ ꯌꯥꯎꯕ ꯅꯠꯇꯦꯗꯣ ꯂꯥꯏꯔ ꯃꯆꯥ ꯑꯩꯈꯣꯏꯒꯤ ꯏꯃꯨꯡ ꯃꯅꯨꯡ ꯄꯨꯖꯒꯦꯅ ꯂꯥꯛꯄ ꯉꯥꯛꯇꯥꯅꯤ ꯑꯗꯨ ꯃꯃꯥꯡꯗꯁꯨ ꯑꯩꯉꯣꯟꯗ ꯊꯧꯗꯣꯛ ꯊꯣꯛꯈ꯭ꯔꯕꯅꯤ ꯑꯗꯨ ꯑꯩꯅ ꯈꯜꯍꯧ ꯑꯩꯅ ꯅꯨꯡꯉꯥꯏꯇꯕꯛ ꯀꯩꯝꯇ ꯐꯥꯎꯗꯦ ꯃꯔꯝꯗꯤ ꯑꯩ ꯑꯃꯅ ꯆꯪꯍꯧꯗꯕ ꯑꯩꯒꯤ ꯑꯍꯥꯡꯕ ꯁꯤꯠꯇꯨ ꯀꯅꯥꯒꯨꯝꯕ ꯑꯩꯉꯣꯟꯗꯒꯤ ꯍꯦꯟꯅ ꯋꯥꯕ ꯊꯕꯛꯁꯤ ꯌꯥꯝ ꯐꯪꯖꯅꯤꯡꯕ ꯃꯤꯑꯣꯏ ꯑꯃꯗ ꯆꯪꯖꯔꯝꯒꯅꯤꯀꯣ ꯈꯜꯂꯒ ꯑꯗꯨꯝ ꯄꯦꯟꯊꯣꯛꯆꯩ ꯌꯥꯝꯅ ꯈꯦꯠꯅꯔꯨꯕ ꯃꯔꯀ ꯅꯗꯦ ꯑꯗꯨꯕꯨ ꯑꯗꯨꯗꯨꯅ ꯄꯔꯥ ꯑꯃ ꯇꯝꯃꯒ ꯑꯩꯈꯣꯏ ꯄꯨꯟꯁꯤꯗ ꯅꯤꯡꯍꯟꯅꯕ ꯌꯥꯗꯦ ꯍꯥꯏꯕꯃꯗꯤ ꯑꯩꯈꯣꯏꯗ ꯁꯨꯝ ꯇꯝꯕꯤꯔꯝꯃꯦ ꯑꯗꯣ ꯃꯔꯨꯞꯇꯤ ꯑꯗꯨꯒꯨꯝꯕꯒꯤ ꯊꯧꯗꯣꯛ ꯂꯩꯈꯤꯗꯕ꯭ꯔꯥ ꯀꯃꯥꯏ ꯀꯃꯥꯏꯅ ꯇꯧꯏ
ꯑꯥ ꯑꯩꯗꯤ ꯑꯗꯨꯒꯨꯝꯕꯒꯤ ꯊꯧꯗꯣꯛꯇꯤ ꯂꯩꯖꯗꯦ ꯍꯥꯏꯕꯗꯤ ꯑꯩꯒꯤ ꯄꯨꯟꯁꯤꯗ ꯑꯗꯨꯒꯨꯝꯕ ꯊꯕꯛꯀꯤ ꯑꯣꯏꯒꯦꯔꯥ ꯑꯃꯒꯤ ꯑꯣꯏꯒꯦꯔꯥ ꯊꯥꯕ ꯍꯥꯌꯕꯁꯦ ꯑꯩꯒꯤ ꯄꯨꯟꯁꯤꯗ ꯑꯃꯨꯛꯇ ꯇꯧꯖꯔꯛꯇ ꯃꯁꯤ ꯇꯧꯔꯤꯕꯁꯤ ꯑꯩꯅ ꯗꯤꯇꯧꯅꯤꯡꯗꯕ
ꯇꯧꯅꯤꯡꯗꯦ ꯍꯥꯏꯕꯗꯤ ꯑꯩꯈꯣꯏꯒꯤ ꯑꯩꯈꯣꯏ ꯊꯕꯛ ꯊꯥꯔꯤꯕ ꯃꯌꯥꯝꯁꯦ ꯍꯟꯊꯅ ꯈꯟꯕꯗꯤ ꯅꯠꯇꯦ ꯃꯈꯣꯏꯁꯨ ꯐ ꯑꯄꯥꯝꯕ ꯑꯃ ꯂꯩꯕꯒꯤ ꯏꯃꯨꯡ ꯃꯅꯨꯡꯒꯤ ꯁꯦꯃꯇꯥꯪ ꯀꯩꯅꯣ ꯇꯧꯔꯒꯗꯤ ꯍꯥꯏꯗꯅ ꯊꯝꯕꯒꯤ ꯋꯥꯈꯟꯗꯣ ꯊꯥꯖꯕꯅꯦ ꯀꯩꯁꯨ ꯀꯥꯏꯗꯦ ꯊꯥꯕ ꯀꯔꯤꯁꯨ ꯀꯥꯏꯗꯦ ꯑꯉꯝꯕ ꯃꯈꯣꯏꯅ ꯊꯥꯖꯕꯅꯤ ꯑꯩ ꯇꯁꯦꯡꯅ ꯍꯥꯏ ꯍꯥꯏꯔꯒꯗꯤ ꯑꯩ ꯉꯝꯗꯕꯒꯤ ꯊꯥꯗꯕꯒꯦ ꯊꯗꯕꯅꯤ ꯍꯥꯏ ꯊꯝꯖꯒꯦ ꯍꯣꯏ ꯉꯝꯕꯨꯗꯤ ꯉꯝꯒꯅꯤ ꯑꯗꯨꯕꯨ ꯑꯩ ꯑꯗꯨꯃꯥꯏꯅꯗꯤ ꯇꯝꯒꯦ ꯑꯗꯨꯒ ꯑꯩꯒꯤ ꯄꯨꯟꯁꯤꯗ ꯑꯗꯨꯒꯨꯝꯕ ꯊꯕꯛꯀꯤ ꯃꯇꯥꯡꯗ ꯑꯩꯈꯣꯏꯒꯤ ꯑꯩꯒꯤ ꯋꯥꯈꯜꯗ ꯄꯦꯟꯗꯕ ꯈꯣꯠꯇꯕꯗꯤ ꯂꯩꯖꯗꯦ ꯑꯗꯨꯕꯨ ꯑꯩꯒꯤ ꯃꯔꯨꯞ ꯀꯌꯥ ꯑꯃꯗꯤ ꯑꯗꯨꯒꯤ ꯄꯣꯠꯇꯣ ꯂꯩ ꯑꯗꯨꯒ ꯃꯈꯣꯏꯗ ꯑꯣꯏ ꯌꯦꯡꯉꯒꯁꯨꯔꯥꯡꯥꯟꯕ ꯑꯩ ꯀꯩꯅꯣ ꯇꯧꯕꯅ ꯑꯩ ꯑꯉꯥꯡ ꯑꯣꯏꯔꯤꯉꯩꯗꯒꯤꯁꯨ ꯍꯧꯅꯥ ꯑꯩ ꯑꯗꯨꯒꯨꯝꯕ ꯊꯥꯕ ꯈꯣꯠꯄꯒꯤ ꯑꯣꯏꯕ ꯄꯣꯠꯁꯦ ꯀꯌꯥ ꯄꯥꯝꯖꯔꯛꯇꯀꯦ ꯃꯗꯨꯗ ꯀꯌꯥ ꯊꯋꯥꯏ ꯌꯥꯎꯖꯔꯛꯀꯦ ꯍꯥꯏꯕ ꯇꯥꯔꯦꯅꯦ ꯑꯗꯨꯅ ꯑꯗꯨꯃꯥꯏꯟ ꯇꯧꯔꯒ ꯑꯩꯁꯨ ꯂꯥꯛ ꯄꯅꯦ ꯍꯥꯏꯕꯗꯤ ꯑꯩꯒꯤ ꯋꯥꯈꯜꯂꯣꯟꯗ ꯂꯩꯖꯕꯗꯨ ꯃꯍꯨꯠꯇ ꯑꯗꯨꯝ ꯇꯦꯟꯇꯥꯛꯅ ꯖꯒꯦ ꯃꯔꯝꯗꯤ ꯑꯩꯒꯤ ꯋꯥꯈꯜꯂꯣꯟꯗ ꯂꯩꯖꯔꯤꯕꯁꯤ ꯃꯤ ꯑꯃꯒꯤ ꯃꯈꯥꯗ ꯊꯕꯛ ꯁꯨꯕ ꯍꯥꯏꯕꯗꯤ ꯃꯣꯏꯕꯨ ꯍꯟꯊꯥꯅ ꯂꯧꯕꯒꯤ ꯅꯠꯇꯦ ꯑꯩꯖꯤ ꯋꯥꯈꯜꯂꯣꯟꯅꯤ ꯃꯤ ꯑꯃꯒꯤ ꯃꯈꯥꯗ ꯊꯕꯥꯛ ꯁꯨꯕꯒ ꯃꯥꯟꯅꯗꯣꯏꯅꯤ ꯊꯕꯥꯛ ꯆꯪꯕ ꯍꯥꯏꯕꯁꯤ ꯃꯊꯛ ꯊꯣꯡꯕꯒꯤ ꯑꯗꯨ ꯀꯌꯥ ꯄꯥꯝꯖꯗꯕ ꯑꯗꯨꯏꯁꯨ ꯃꯊꯛꯇ ꯃꯤ ꯌꯥꯝꯈ꯭ꯔꯕ ꯃꯤ ꯂꯥꯛ ꯑꯃꯅ ꯊꯥꯕꯒꯤ ꯃꯐꯝꯗꯨꯗ ꯈꯜꯂꯛꯀꯅꯤ ꯈꯜꯂꯛꯑꯣꯏ ꯍꯥꯏꯕꯁꯤ ꯌꯥꯝꯅ ꯊꯤꯅ ꯆꯥꯡ ꯅꯦꯝꯃ‌ꯦ ꯍꯥꯏꯖꯔꯤꯕ ꯑꯗꯣ ꯍꯧꯖꯤꯛꯀꯤ ꯃꯇꯥꯡꯁꯤꯗꯗꯤ ꯀꯩꯅꯣ ꯀꯩꯅꯣꯁꯨ ꯈꯔ ꯂꯩꯕꯅꯤꯅ ꯄꯟꯕꯗꯤ ꯅꯨꯡꯉꯥꯏꯇ꯭ꯔꯦ ꯑꯣ ꯑꯗꯨꯃꯥꯏꯅ ꯈꯔ ꯂꯩꯕꯅꯤꯅ ꯃꯗꯨ ꯈꯜꯂꯛꯄꯒꯤ ꯆꯥꯡ ꯑꯗꯨ ꯌꯥꯝ ꯊꯤꯅ ꯅꯦꯝꯈ꯭ꯔꯦ ꯆꯥꯗ ꯑꯥ ꯖꯦꯔꯣ ꯆꯥꯗ ꯖꯦꯔꯣ ꯄꯣꯏꯟ ꯋꯥꯟ ꯋꯥꯟꯒꯗꯤ ꯑꯣꯏꯒꯗ꯭ꯔ ꯑꯗꯨꯃꯥꯏꯟ ꯈꯜꯂꯛꯄꯩ ꯆꯥꯡꯗꯤ ꯂꯩ ꯑꯗꯨꯕꯨ ꯑꯌꯥꯝꯕꯅꯗꯤ ꯈꯜꯂꯥꯛꯇꯕꯅꯤ ꯑꯣ ꯈꯜꯂꯛꯇꯕꯩ ꯆꯥꯡꯗꯣ ꯋꯥꯡꯕꯅꯤꯅ ꯑꯩꯒꯤ ꯋꯥꯈꯟꯗ ꯑꯗꯨꯗ ꯐꯣꯀꯁ ꯄꯤꯔꯒ ꯑꯗꯨꯗ ꯃꯥꯏꯌꯣꯟ ꯑꯣꯟꯁꯤꯜꯂꯒ ꯂꯩꯒꯗꯕꯒꯤ ꯁꯔꯨꯛꯄꯨꯗꯤ ꯏꯔꯟ ꯅꯥꯏ ꯒꯤ ꯑꯣꯏꯕ ꯇꯣꯉꯥꯟꯕ ꯊꯕꯛ ꯊꯧꯔꯝ ꯑꯃ ꯄꯥꯏꯈꯠꯂꯒ ꯑꯩꯒꯤ ꯃꯈꯥꯗ ꯊꯕꯛ ꯐꯪꯖꯗꯕ ꯑꯗꯨꯒꯨꯝꯂꯕ ꯊꯕꯛ ꯂꯥꯏꯔꯤꯛ ꯂꯥꯏꯁꯨꯗꯤ ꯍꯩꯔꯨꯔꯒ ꯀꯔꯤꯗ ꯁꯤꯖꯤꯟꯅꯒꯅꯤ ꯈꯪꯗꯕ ꯂꯥꯏꯔꯤꯛ ꯂꯥꯏꯁꯨ ꯈꯛꯇ ꯅꯠꯇꯅ ꯃꯍꯩꯁꯨ ꯍꯩꯔꯥꯒ ꯀꯔꯤꯗ ꯁꯤꯖꯤꯟꯅꯒꯅꯤ ꯑꯗꯒꯤ ꯑꯗꯨꯃꯥꯏꯅ ꯇꯧꯔꯨꯔꯒ ꯋꯥ ꯋꯥꯈꯜ ꯅꯨꯡꯉꯥꯏꯇꯅ ꯂꯩꯔꯕ ꯃꯌꯥꯝ ꯑꯗꯨꯕꯨ ꯃꯔꯨꯞ ꯂꯩ ꯑꯗꯒꯤ ꯑꯩꯒꯤ ꯏꯈꯥ ꯊꯥꯕ ꯑꯩꯒꯤ ꯏꯌꯥꯝꯕ ꯃꯨꯞꯂꯦꯟ ꯃꯌꯥꯝ ꯑꯗꯨ ꯄꯨꯟꯁꯤꯜꯂꯒ ꯑꯩꯅ ꯊꯕꯛ ꯃꯈꯣꯏ ꯃꯉꯥꯇꯪ ꯇꯔꯥꯇꯪ ꯑꯣꯏꯕ ꯇꯥꯔꯒꯁꯨ ꯊꯕꯛ ꯃꯆꯥ ꯑꯃꯃꯝꯇꯪ ꯄꯤꯕ ꯉꯝ ꯕ ꯑꯗꯨꯒꯤ ꯋꯥꯈꯜꯂꯣꯟꯗꯅꯤ ꯍꯧꯖꯤꯛ ꯂꯩꯖꯔꯤꯕꯁꯤ ꯃꯔꯨꯞꯀꯤ ꯑꯩꯒꯤ ꯋꯥꯈꯜꯂꯣꯟꯁꯤꯗ ꯃꯔꯨꯞꯇꯤ ꯌꯥꯅꯤꯡꯕ ꯌꯥꯅꯤꯡꯗꯕꯥ ꯁꯤꯃ ꯇꯧꯔꯒ ꯀꯔꯤ ꯐꯒꯅꯤ ꯍꯥꯏꯕꯩ ꯂꯩꯔꯒꯁꯨ ꯑꯗꯨꯝ ꯍꯥꯏꯕꯤꯔ‌ꯣꯑꯣ ꯅꯦ
ꯎꯝ ꯌꯥꯝꯅ ꯌꯥꯝꯅ ꯐꯖꯕ ꯋꯥꯔꯤꯅꯤ ꯃꯔꯨꯞꯀꯤ ꯋꯥꯈꯟꯗꯣ ꯑꯩꯉꯣꯟꯗꯗꯤ ꯌꯥꯝ ꯊꯥꯒꯠꯅꯤꯡꯉꯥꯏ ꯑꯣꯏ ꯃꯁꯤꯗ ꯀꯅꯥꯝꯇꯗ ꯑꯩꯈꯣꯏꯅ ꯍꯟꯊꯅ ꯌꯦꯡꯕꯩ ꯋꯥꯁꯨ ꯅꯠꯆꯗꯦ ꯍꯥꯏꯕꯗꯤ ꯑꯥ ꯃꯤꯑꯣꯏꯕ ꯈꯨꯗꯤꯡꯃꯛꯁꯦ ꯃꯥꯒꯤ ꯃꯥꯒꯤ ꯁꯤꯟꯊꯥ ꯇꯣꯉꯥꯂꯦ ꯍꯥꯏꯇꯥꯔꯦ ꯀꯅꯥꯒꯨꯝꯕ ꯑꯝꯅ ꯗꯣꯛꯇꯔ ꯑꯣꯏꯔꯕꯅꯤ ꯀꯅꯥꯒꯨꯝꯅ ꯑꯣ ꯖꯥ ꯑꯣꯏꯔꯤꯕꯅꯤ ꯀꯅꯥꯒꯨꯝꯕ ꯑꯝꯅ ꯑꯩꯈꯣꯏꯒꯤ ꯂꯩꯔꯤꯕ ꯑꯩꯈꯣꯏꯁꯦ ꯉꯥꯛ ꯇꯅ ꯑꯥꯔꯃꯤ ꯑꯣꯏꯕ ꯀꯌꯥ ꯑꯝ ꯂꯩꯔꯤꯕꯅꯤ ꯑꯗꯣ ꯃ ꯃꯈꯣꯏ ꯈꯛꯇ ꯈꯣꯏꯒꯤ ꯊ ꯃꯈꯣꯏ ꯈꯛꯇꯅ ꯈ‌ꯣꯏꯒꯤ ꯂꯩꯃꯤꯟꯅꯔꯤꯕ ꯍꯤꯡꯃꯤꯟꯅꯔꯤꯕ ꯑꯃꯗꯤ ꯑꯥ ꯄꯥꯡ ꯄꯥꯡꯊꯣꯛꯀꯗꯧꯔꯤꯕ ꯁꯤꯟꯊꯥ ꯃꯌꯥꯝ ꯑꯁꯤ ꯃꯄꯨꯡ ꯐꯥꯕ꯭ꯔꯥ ꯗꯨꯗꯤ ꯑꯣꯏꯕ ꯅꯠꯇꯦ ꯑꯈꯣꯏꯅ ꯃꯌꯥꯝꯅ ꯍꯟꯊꯅ ꯍꯦꯛꯇ ꯈꯟꯅꯔꯤꯕ ꯑꯗꯒꯤ ꯈꯨꯎꯞ ꯁꯦꯡꯕꯅꯤ ꯍꯥꯏꯅꯔꯤꯕ ꯑꯗꯒꯤ ꯎ ꯊꯧꯕꯅꯤ ꯍꯥꯏꯅꯔꯤꯕ ꯍꯥꯏꯔꯤꯕ ꯃꯌꯥꯝ ꯑꯁꯤ ꯂꯩꯔꯝꯗꯕ ꯇꯥꯔꯒꯗꯤ ꯑꯩꯈꯣꯏ ꯈꯣꯡꯎꯞ ꯁꯦꯡꯕꯤꯅ ꯃꯤꯁꯦ ꯂꯩꯔꯝꯃꯣꯏ ꯈꯣꯡꯎꯞ ꯁꯦꯡꯅꯕ ꯃꯤ ꯂꯩꯔꯛꯇꯟ ꯃꯔꯝ ꯑꯣꯏꯔꯒ ꯈꯣꯏ ꯊꯕꯛ ꯑꯊꯨ ꯑꯀꯥꯏꯒꯤ ꯌꯥꯝꯅ ꯇꯧꯖꯔꯤꯕ ꯃꯣꯏ ꯀꯥꯡꯒꯨ ꯃꯣꯏꯗ ꯑꯋꯥꯕ ꯂꯥꯛꯀꯅꯤ ꯑꯗꯨꯅ ꯁꯤꯗ ꯍꯥꯏꯖꯅꯤꯡꯉꯤꯁꯦ ꯁꯤꯟꯊꯥ ꯈꯨꯗꯤꯡꯃꯛꯁꯦ ꯑꯩꯈꯣꯏꯅ ꯑ ꯀꯩ ꯇꯥꯔꯦ ꯔꯦꯁꯄꯦꯛ ꯇꯧꯕꯝ ꯊ‌ꯣ ꯑꯥ ꯊꯣꯛꯏ ꯍꯥꯏ ꯇꯥꯔꯦ ꯈꯣꯏꯒꯤ ꯑꯃꯒ ꯑꯃꯒ ꯃꯥꯅ ꯍꯦꯜꯂꯤ ꯃꯥꯅ ꯇꯥꯏ ꯍꯥꯏꯕ ꯍꯣꯏ ꯃꯥꯒꯤ ꯃꯥꯒꯤ ꯍꯣꯠꯅꯖꯃꯟꯒꯤ ꯃꯈꯥ ꯄꫭꯟꯅꯕꯨꯗꯤ ꯑꯣꯏꯖꯕꯅꯤ ꯑꯗꯨꯒ ꯑꯩꯈꯣꯏꯒꯤ ꯍꯧꯖꯤꯛꯀꯥꯟꯒꯤ ꯅꯍꯥꯁꯤꯡꯁꯤ ꯑ ꯄꯥꯏ ꯑꯩꯈꯣꯏꯒꯤ ꯂꯥꯏꯔꯤꯛ ꯂꯥꯏꯁꯨꯁꯤ ꯃꯌꯥꯝ ꯇꯝꯁꯤꯜꯂꯨꯔꯒ ꯃꯗꯨꯒꯤ ꯀꯥꯟꯅꯚꯝꯁꯦ ꯈꯪꯗꯕ꯫ ꯑꯗꯨꯒ ꯀꯥꯟꯅꯚꯝꯁꯦ ꯈꯪꯪꯂꯒꯁꯨ ꯃꯗꯨꯗ ꯄꯥꯝꯃꯤ ꯄꯥꯝꯗꯦ ꯇꯟꯂꯤ ꯇꯟꯗꯦꯅ ꯑꯃꯨꯛ ꯂꯩꯊꯣꯛꯄ꯫ ꯂꯩꯊꯣꯛꯏꯕ ꯄꯣꯠꯇꯨꯗ ꯃꯥꯅ ꯑꯇꯣꯞꯄꯗ ꯀꯔꯤ-ꯀꯔꯤ ꯁꯤꯖꯤꯟꯅꯕ ꯌꯥꯏ ꯀꯔꯤ-ꯀꯔꯤ ꯀꯥꯟꯅꯕ ꯊꯕꯛ ꯇꯧꯕ ꯌꯥꯏ꯫ ꯑꯃꯗꯤ ꯑꯍꯜ ꯂꯃꯟꯅ ꯍꯥꯏꯅꯔꯤꯁꯦ ꯆꯨꯝꯗꯤ ꯆꯨꯝꯕꯅꯤ ꯄꯩꯁꯥꯅ ꯍꯣꯏ ꯄꯩꯁꯥꯅ ꯅꯨꯡꯉꯥꯏꯕ ꯂꯩꯕ ꯌꯥꯗꯦ ꯍꯥꯏꯕꯁꯤ ꯑꯩꯅꯁꯨ ꯍꯤꯔꯝ ꯑꯃꯗꯗꯤ ꯆꯨꯝꯃꯦ ꯈꯟꯖꯩ ꯑꯗꯨꯒ ꯍꯤꯔꯝ ꯀꯌꯥꯗꯗꯤ ꯂꯥꯜꯂꯤ ꯍꯥꯏꯗꯤ ꯄꯩꯁꯥ ꯂꯩꯔꯒꯗꯤ ꯏꯃꯨꯡ ꯃꯅꯨꯡ ꯑꯩꯈꯣꯏ ꯁꯥꯒꯩ ꯅꯥꯇꯩ ꯃꯔꯤ ꯃꯇꯥꯗꯒꯤ ꯃꯔꯨꯝ ꯃꯄꯥꯡ ꯀꯌꯥꯅ ꯅꯣꯟꯖꯕ ꯅꯣꯟꯖꯕ ꯍꯥꯏꯕꯃꯛꯇꯤ ꯃꯈꯣꯏꯅ ꯍꯥꯏꯇꯥꯔꯦ ꯑꯈꯣꯏꯅ ꯑꯩꯉꯣꯟꯗ ꯅꯧꯂꯨꯛꯅ ꯆꯠꯄ ꯍꯥꯏꯇꯥꯔꯦ꯫ ꯋꯥ ꯉꯥꯡꯕ ꯃꯇꯝꯗ ꯃꯈꯣꯏꯅ ꯑꯗꯨꯝ ꯍꯥꯏꯗꯤ ꯏꯖꯠ ꯂꯩꯅ ꯈꯟꯒꯅꯤ ꯑꯗꯨꯒ ꯄꯩꯁꯥ ꯈꯛꯇꯅ ꯑꯃꯨꯛꯁꯨ ꯃꯤꯒꯤ ꯑꯁꯦꯡꯕ ꯃꯈꯣꯏꯅ ꯅꯣꯟꯖꯔꯤꯕ ꯃꯈꯣꯏꯅ ꯅꯨꯡꯁꯤ ꯁꯤꯗꯨꯗꯤ ꯑꯈꯣꯏꯒꯤ ꯄꯩꯁꯥꯗꯨꯒꯤ ꯃꯌꯥꯏꯅꯅꯤ꯫ ꯇꯁꯦꯡꯅ ꯃꯤꯗꯨꯒꯤ ꯊꯝꯃꯣꯏ ꯃꯤꯗꯨꯒꯤ ꯃꯁꯛ ꯈꯪꯉꯒ ꯃꯗꯨꯗ ꯀꯩꯅꯣ ꯇꯧꯕꯗꯤ ꯅꯠꯇꯦ ꯑꯗꯨꯕꯨ ꯄꯩꯁꯥꯅ ꯅꯨꯡꯉꯥꯏꯕ ꯂꯩꯕ ꯌꯥꯏ ꯍꯥꯏꯕꯁꯤꯁꯨ ꯑꯩꯒꯤ ꯃꯣꯠ ꯑꯃꯅꯤ꯫ ꯑꯗꯨꯒ ꯅꯍꯥꯁꯤꯡꯒ ꯌꯥꯝ ꯇꯠꯇꯨꯅ ꯊꯦꯡꯅꯔꯤꯕ ꯄꯩꯁꯥ ꯇꯥꯝꯕꯒꯤ ꯑꯋꯥꯕ ꯀꯌꯥ ꯑꯁꯤ ꯉꯁꯤ ꯑꯈꯣꯏꯅ ꯁꯤꯗ ꯁꯣꯏꯔꯤꯁꯤꯗ ꯍꯩ ꯇꯝꯃꯛꯄ ꯃꯇꯝꯗ ꯃꯇꯧ ꯀꯔꯝꯅ ꯄꯩꯁꯥ ꯇꯥꯟꯒꯅꯤ ꯍꯥꯏꯕꯗꯨ ꯑꯃ ꯇꯥꯛꯄꯤꯔꯛꯇꯦ꯫ ꯑꯗꯨꯕꯨ ꯃꯇꯧ ꯀꯔꯝꯅ ꯑꯗꯨꯕꯨ ꯍꯥꯏꯔꯤꯕ ꯃꯤꯁꯤꯡꯁꯤꯅ ꯊꯕꯛꯁꯦ ꯑꯆꯧꯕ ꯂꯣꯏ ꯇꯧꯒ꯭ꯔ ꯃꯇꯝꯗꯥ ꯃꯩꯈꯣꯏꯅ ꯀꯗꯥꯏ ꯐꯥꯎꯕ ꯑꯁꯨꯝꯕ ꯇꯧꯔꯛꯈ꯭ꯔꯒꯦ ꯍꯥꯏꯕꯗꯨꯗꯤ ꯑꯥ ꯃꯔꯨꯞꯁꯨ ꯈꯪꯕꯤꯔꯝꯃꯒꯅꯤ ꯃꯁꯤꯒꯤ ꯃꯇꯥꯡꯁꯤꯗꯗꯤ ꯑꯩꯁꯨ ꯊꯣꯏꯅ ꯀꯟꯅ ꯄꯟꯖꯅꯤꯡꯗ꯭ꯔꯦ꯫ ꯑ ꯈꯨꯗꯤꯡꯃꯛ ꯃꯥꯒꯤ-ꯃꯥꯒꯤ ꯉꯝꯅꯕ ꯃꯇꯝꯅꯤ ꯍꯧꯖꯤꯛꯇꯤ꯫ ꯑꯩꯈꯣꯏꯒꯤ ꯐꯤꯂꯣꯁꯣꯐꯔ ꯀꯌꯥ ꯑꯃꯅ ꯍꯥꯏꯕꯤꯔꯝꯕꯗꯣ ꯍꯧꯖꯤꯛꯇꯤ ꯑꯩꯈꯣꯏꯒꯤ ꯑꯉꯝ-ꯑꯉꯝ ꯁꯦꯠ ꯆꯥꯕ ꯃꯇꯝꯅꯤ ꯍꯥꯏꯁꯦ꯫ ꯁꯤꯁꯤꯅ ꯃꯔꯝ ꯑꯣꯏꯔꯒ ꯃꯤꯅꯨꯡꯁꯤ ꯎꯠꯄꯥ ꯑꯗꯒꯤ ꯃꯤꯒꯤ ꯈꯜꯂꯒ ꯂꯩ ꯇꯥꯔꯒꯗꯤ ꯑꯗꯨꯝ ꯑꯗꯒꯤ ꯑꯩꯈꯣꯏꯒꯤ ꯌꯥꯝ ꯐꯖꯕ ꯃꯩꯇꯩꯒꯤ ꯄꯥꯎꯔꯧ ꯑꯃꯁꯨ ꯂꯩꯗꯅ ꯃꯔꯨꯞ ꯃꯔꯨꯞ ꯅꯤꯡꯁꯤꯡꯉꯤꯕ꯭ꯔꯥ꯫ ꯍꯥꯏꯗꯤꯒꯤ ꯃꯤ ꯃꯤꯒꯤ ꯁꯨꯃꯥꯡ ꯁꯤꯠꯇ꯭ꯔꯤꯉꯩꯗ ꯏꯁꯥꯒꯤ ꯍꯥꯟꯅ ꯁꯤꯠꯂꫭ ꯍꯥꯏꯕꯗꯣ꯫ ꯑꯗꯨꯒꯨꯝꯕꯥ ꯌꯥꯝꯅ ꯐꯖꯕ ꯄꯥꯎꯔꯧꯅꯤ ꯃꯗꯨ ꯃꯗꯨꯗꯨꯣ ꯑꯩ ꯀꯥꯎꯐꯗꯦꯅ ꯈꯟꯖꯩ ꯑꯩꯒꯤ ꯃꯣꯠꯇꯗꯤ ꯍꯥꯏꯗꯤ ꯏꯁꯥꯒꯤ ꯊꯕꯛ ꯇꯧꯗ꯭ꯔꯤꯉꯩꯗ ꯑꯩꯒꯤ ꯁꯨꯃꯥꯡꯗ ꯃꯣꯠꯂꯒ ꯂꯩꯔꯤꯕ ꯑꯩꯒꯤ ꯇꯧꯒꯗꯕ ꯊꯕꯛ ꯃꯌꯥꯝ ꯑꯃ ꯃꯥꯡꯅ ꯇꯥꯔ ꯂꯩꯔꯤꯉꯩꯗꯨꯗ ꯑꯩ ꯃꯤꯒꯤ ꯅꯪꯅ ꯑꯗꯨꯅꯤ ꯅꯪꯅ ꯑꯗꯥꯅꯤ ꯅꯪ ꯇꯧꯒꯗꯕꯅꯤ ꯀꯥꯏꯅ ꯇꯧꯁꯤꯜꯂꯨ ꯇꯥꯔꯒꯗꯤ ꯃꯗꯨꯅ ꯃꯤꯅꯁꯨ ꯎꯁꯤꯜꯂꯣꯏ ꯑꯩꯒꯤ ꯊꯕꯛꯇꯨꯁꯨ ꯃꯥꯏ ꯄꯥꯛꯑꯣꯏ ꯑꯗꯨꯒ ꯑ ꯇꯧ ꯇꯔꯨ ꯇꯔꯨꯗ ꯍꯥꯏꯇꯥꯔꯦꯀꯣ ꯑꯗꯨꯝ ꯃꯇꯝ ꯃꯥꯡꯉꯒ ꯊꯣꯛꯀꯅꯤ ꯍꯥꯏ ꯇꯥꯔꯦ ꯃꯗꯨꯅ ꯀꯥꯟꯅꯗꯕ ꯊꯕꯛꯅꯤ ꯑꯗꯨꯅ ꯑꯩꯈꯣꯏ ꯃꯤ ꯌꯦꯡꯁꯤꯟꯕꯒꯤ ꯊꯕꯛ ꯇꫭꯛꯁꯤ꯫ ꯑꯩꯅ ꯁꯨꯝ ꯊꯝꯖꯅꯤꯡꯉꯤꯁꯤ ꯏꯁꯥ ꯏꯁꯥꯒꯤ ꯊꯕꯛꯇ ꯃꯥꯏꯄꯨꯅꯅ ꯑꯣꯟꯖꯤꯟꯁꯤ꯫ ꯄꯤꯛꯄ ꯆꯥꯎꯕ ꯑꯗꯒꯤ ꯌꯥꯝꯕ ꯌꯥꯝꯗꯕ꯫ ꯑꯗꯒꯤ ꯏꯖꯠ ꯂꯩꯕ ꯂꯩꯇꯕ ꯃꯁꯤ ꯊꯤꯟꯅꯒꯨꯝꯁꯤ ꯑꯗꯨꯒ ꯃꯤꯑꯣꯏ ꯃꯤꯑꫭꯏꯕ ꯑꯩꯈꯣꯏꯅꯁꯨ ꯑꯩꯈꯣꯏꯅ ꯍꯤꯡꯃꯤꯟꯅꯔꯤꯕ ꯑꯩꯈꯒꯤ ꯈꯨꯟꯗꯥꯃꯤꯟꯅꯔꯤꯕ ꯀꯌꯥ ꯑꯃꯁꯨ ꯁꯤꯒꯤ ꯃ ꯇꯥꯡꯗ ꯑ ꯈꯣꯏꯒꯤ ꯑꯆꯧꯕ ꯃꯆꯥ ꯈꯥꯏꯗꯣꯛꯏꯕ ꯍꯥꯏꯇꯥꯔꯦꯀꯣ꯫ ꯑꯗꯨꯒꯥ ꯃꯔꯨꯞ ꯑꯩꯅ ꯀꯩꯅꯣꯝꯃ ꯍꯥꯏꯖꯅꯤꯡꯕꯖꯗꯤ ꯂꯩ ꯑꯥ ꯃ ꯑꯈꯣꯏꯒꯤ ꯃꯩꯇꯩꯒꯤ ꯄꯥꯎꯔꯧꯗ ꯑꯃꯗꯤ ꯂꯩ ꯃꯗꯨꯒꯤ ꯃꯇꯥꯡꯁꯦ ꯑꯩꯅ ꯃꯔꯩ ꯌꯦꯠꯆꯔꯨꯕꯅꯦ ꯑꯣꯖꯥ ꯑꯝꯗꯁꯨ ꯀꯣ ꯑꯥ ꯎꯆꯦꯛ ꯑꯆꯧꯕꯅ ꯑꯆꯧꯕ ꯃꯍꯨꯝ ꯁꯥꯏ ꯎꯆꯦꯛ ꯃꯆꯥꯅ ꯃꯆꯥ ꯁꯥꯏ ꯍꯥꯏꯕꯒꯤ ꯃꯇꯥꯡꯁꯤ ꯑꯩꯅ ꯁꯨꯝ ꯑꯥ ꯃꯔꯩ ꯌꯦꯠꯆꯕꯗ ꯃꯔꯨꯞꯇ ꯁꯨꯝ ꯑꯔꯣꯏꯕ ꯑꯣꯏꯅ ꯊꯝꯖꯒꯦ ꯑꯗꯨꯒꯤ ꯃꯇꯥꯡꯗ ꯌꯥꯝ ꯇꯦꯟꯇꯛꯅ ꯑꯥ ꯎꯆꯦꯛ ꯍꯣꯏ ꯃꯣꯏꯅ ꯍꯥꯏꯅꯤꯡꯉꯤꯁꯤ ꯑꯥ ꯎꯆꯦꯛ ꯆꯥꯎ ꯍꯨꯖꯤꯅ ꯃꯥ ꯃꯀꯣꯟ ꯆꯥꯎꯅ ꯁꯥꯕ ꯉꯝꯃꯤ ꯍꯥꯏꯕꯅꯤ ꯄꯤꯛꯑꯒꯅ ꯃꯥ ꯄꯤꯛꯄꯩ ꯃ ꯁꯥꯖꯕ ꯉꯝꯃꯤ ꯍꯥꯏꯕꯅꯤ ꯑꯗꯨꯕꯨ ꯑꯈꯣꯏꯅ ꯃꯗꯨꯒꯤꯗ ꯀꯗꯥꯏ ꯐꯥꯎꯕ ꯂꯥꯜꯂꯤ ꯀꯗꯥꯏ ꯐꯥꯎꯕ ꯆꯨꯝꯃꯤꯁꯦ ꯑꯩꯒꯤ ꯁꯨꯝ ꯃꯣꯠꯇꯅꯦ ꯇꯥꯕꯤꯕ꯭ꯔꯥ ꯑꯩꯅ ꯑꯩꯅ ꯉꯥꯡꯕꯖꯦ
ꯎꯝ ꯇꯥꯖꯩ ꯇꯖꯩ ꯃꯈꯥ ꯇꯥꯕꯤꯌꯨ
ꯑꯗꯨꯒꯤꯗ ꯑꯈꯣꯏꯒꯤ ꯑꯩꯅ ꯁꯨꯝ ꯌꯥꯅꯤꯡꯗ꯭ꯔꯤꯕ ꯄꯣꯠꯁꯦ ꯎꯆꯦꯛ ꯃꯆꯥꯗꯤ ꯃꯈꯣꯏꯅ ꯍꯥꯏꯕꯗꯨ ꯋꯥꯈꯜ ꯃꯆꯥ ꯍꯥꯏꯕ ꯑꯣꯏꯇꯥꯔꯒꯗꯤ ꯑꯃꯔꯣꯝꯗ ꯂꯣꯖꯤꯛꯁꯦ ꯆꯨꯝꯃꯦ ꯍꯥꯏꯇꯥꯔꯦ ꯑꯗꯨꯕꯨ ꯍꯧꯖꯤꯛꯀꯤ ꯃꯇꯝꯗ ꯁꯩꯔꯦꯡ ꯑꯃ ꯇꯥꯛꯄ ꯃꯇꯝꯗꯁꯨ ꯑꯩꯈꯣꯏꯅ ꯃ ꯃꯥꯏ ꯀꯦ ꯑꯅꯤ ꯊꯣꯛꯅ ꯇꯥꯛꯑꯦ ꯍꯥꯏꯇꯥꯔꯦ ꯑꯃꯅ ꯁꯍꯤꯇ꯭ꯌꯥꯗ ꯑꯗꯨꯒ ꯑꯃꯅ ꯑꯩꯈꯣꯏꯒꯤ ꯑꯥ ꯏꯆꯨꯝ ꯆꯝꯕ ꯃꯤꯠꯌꯦꯡ ꯍꯥꯏꯇꯥꯔꯦ ꯑꯗꯨꯕꯨ ꯁꯍꯤꯇ꯭ꯌꯥꯒꯤ ꯂꯣꯟꯗ ꯌꯦꯡ ꯇꯥꯔꯒꯗꯤ ꯎꯆꯦꯛ ꯃꯆꯥ ꯍꯥꯏꯕꯁꯤ ꯋꯥꯈꯜ ꯃꯆꯥ ꯍꯥꯏꯕꯅꯤ ꯑꯗꯨꯒ ꯎꯆꯦꯛ ꯑꯆꯧꯕꯁꯤꯅ ꯋꯥꯈꯜ ꯑꯆꯧꯕ ꯍꯥꯏꯕꯅꯤ ꯑꯗꯨꯅ ꯑꯥ ꯑꯈꯣꯏꯒꯤ ꯑꯗꯨ ꯅꯠꯇꯕꯗ ꯏꯆꯝ ꯆꯝꯕ ꯑꯈꯣꯏ ꯇꯣꯉꯥꯟꯕ ꯂꯣꯖꯤꯛ ꯑꯝꯗ ꯁꯨꯝ ꯌꯦꯡꯁꯦ ꯃꯔꯨꯞ ꯁꯨꯝ ꯇꯥꯕꯤꯌꯨꯕꯀꯣ ꯍꯥꯏꯗꯤ ꯁꯤꯒꯤ ꯃꯇꯥꯡꯁꯤꯗ ꯋꯥꯈꯜ ꯃꯆꯥ ꯋꯥꯈꯜ ꯑꯆꯧꯕ ꯅꯠꯇꯕꯗ ꯎꯆꯦꯛ ꯃꯆꯥꯁꯤ ꯄꯤꯛ ꯄꯤꯛꯄꯒꯤ ꯑꯆꯧꯕ ꯁꯥꯕ ꯉꯝꯗꯕꯅꯤ ꯍꯥꯏꯕ ꯅꯠꯇ꯭ꯔꯒ ꯃꯆꯥꯖꯤꯅ ꯀꯔꯤꯒꯨꯝꯕ ꯃꯥꯅ ꯂꯩꯒꯗꯕ ꯃꯥꯅ ꯐꯪꯒꯗꯕ ꯁꯔꯨꯛꯇꯨꯗ ꯍꯦꯟꯅ ꯄꯥꯝꯖꯗꯕꯒꯤ ꯃꯆꯥꯗ ꯁꯥꯖꯔꯝꯕ ꯇꯥꯔꯒꯗꯤ ꯅꯠꯇ꯭ꯔꯒ ꯑꯆꯧꯕꯗꯨꯅ ꯆꯜꯂꯣꯏꯗꯕꯅꯤꯅ ꯃ ꯆ ꯑꯥ ꯃꯁꯛ ꯀꯩꯅꯣꯗꯣ ꯁꯥꯖꯕ ꯅꯠꯇ꯭ꯔꯒꯅ ꯃꯥꯅ ꯆꯥꯎꯋꯤ ꯑꯃ ꯇꯧꯏ ꯍꯥꯏꯕꯒꯤ ꯃꯌꯥꯝꯅ ꯁꯨꯝ ꯆ ꯆ ꯑꯩꯈꯣꯏꯅ ꯁꯨꯝ ꯆꯠꯅꯔꯛꯏꯁꯦ ꯊꯥꯏꯅꯉꯩꯗꯒꯤ ꯂꯩꯔꯛꯑꯕ ꯑꯥ ꯃꯌꯥꯝꯗꯨꯅꯅꯤ ꯉꯁꯤꯐꯥꯎꯕ ꯆꯠꯅꯔꯤꯁꯤ ꯁꯝꯅ ꯍꯥꯏꯔꯕꯗ ꯑꯈꯣꯏꯒꯤ ꯂꯥꯏꯅꯦꯅ ꯂꯥꯠꯅꯔꯤꯖꯦ ꯃꯇꯝ ꯑꯃꯗ ꯃꯤ ꯑꯣꯏꯔꯝꯃꯤꯗꯅ ꯃꯔꯨꯞ ꯃꯤ ꯑꯣꯏꯔꯝꯕꯗꯣ ꯃꯈꯣꯏꯅ ꯇꯧꯊꯣꯔꯛꯄ ꯊꯕꯛꯁꯦ ꯑꯆꯨꯝꯕ ꯑꯐꯕꯇ ꯑꯣꯏꯕꯒꯤ ꯃꯌꯥꯝ ꯀꯥꯟꯅꯕ ꯑꯣꯏꯕꯒꯤ ꯂꯥꯏꯒꯨꯝꯂꯕꯅꯤꯅ ꯁꯨꯝ ꯍꯥꯏꯅꯕꯗꯩ ꯂꯥꯏ ꯑꯣꯏꯔꯛꯏꯅꯤ ꯑꯁꯤꯒꯤ ꯐꯤꯂꯝ ꯑꯝꯁꯨ ꯑꯩꯅ ꯃꯔꯨꯞꯇ ꯅꯣꯡꯃ ꯌꯥ ꯎꯠꯆꯒꯦ ꯃꯁꯤ ꯑꯃꯦꯔꯤꯀꯥꯗ ꯌꯥꯝ ꯄꯥꯛꯅ ꯁꯟꯅ ꯄꯨꯊꯣꯛꯈ꯭ꯔꯕ ꯑꯗꯨꯒꯨꯝꯕ ꯀꯩꯅꯣꯅꯤ ꯑꯗꯣ ꯁꯤꯒꯤ ꯃꯇꯥꯡꯗ ꯑꯩ ꯀꯟꯅꯗꯤ ꯍꯥꯏꯖꯔꯔꯣꯏ ꯑꯗꯣ ꯃꯔꯨꯞꯅ ꯈꯪꯕ ꯑꯈꯣꯏꯒꯤ ꯃꯩꯇꯩꯒꯤ ꯄꯥꯎꯔꯣ ꯑꯝꯇꯪꯗꯤ ꯊꯝꯕꯤꯌꯨ ꯌꯥꯝ ꯀꯥꯟꯅꯕ ꯑꯣꯏꯒꯗꯕ
ꯑꯥ ꯃꯔꯨꯞ ꯁꯨꯝꯗꯧꯕꯅꯦ ꯑꯩꯅ ꯄꯥꯎꯔꯧ ꯑꯃ ꯊꯝꯃꯛꯇꯨꯏꯅꯤꯅ ꯑꯥ ꯃꯔꯨꯞꯀꯤ ꯇꯦꯟꯗꯨ ꯈꯤꯇꯪ ꯁꯦꯝꯕꯤꯌꯨꯅꯦ ꯑꯧ ꯌꯥꯔꯦ ꯌꯥꯔꯦ ꯑꯥ ꯃꯔꯨꯞ ꯑꯩꯖꯦ ꯃꯈꯥ ꯇꯥꯔꯛꯇ꯭ꯔꯤꯉꯩꯒꯤ ꯃꯥꯡꯑꯣꯏꯅꯅ ꯍꯥꯏꯖꯕ ꯇꯥꯔꯦ ꯃꯔꯨꯞꯅ ꯍꯖꯤꯛ ꯊꯝꯕꯤꯈꯤꯗꯨ ꯌꯥꯝꯅ ꯐꯖꯕ ꯃꯩꯇꯩꯒꯤ ꯄꯥꯎꯔꯧꯅꯤ ꯑꯗꯨꯗꯨꯒ ꯑꯥ ꯑꯩꯅ ꯃꯗꯨꯗꯨꯗ ꯈꯤꯇꯪ ꯍꯥꯏꯅꯤꯡꯕ ꯍꯥꯏꯖꯔꯒꯗꯤ ꯌꯥꯝꯅ ꯐꯖꯕ ꯍꯥꯏꯇꯥꯏꯔꯦꯅꯦ ꯃꯔꯨꯞꯅ ꯊꯝꯕꯤꯈꯤꯕꯗꯨ ꯑꯩꯈꯣꯏꯒꯤ ꯎꯆꯦꯛ ꯃꯆꯥꯅ ꯑꯄꯤꯛꯄ ꯃꯍꯨꯝ ꯁꯥꯏ ꯑꯗꯨꯒ ꯎꯆꯦꯛ ꯑꯆꯧꯕꯅ ꯃꯍꯨꯝ ꯆꯥꯎꯅ ꯁꯥꯏ ꯍꯥꯏꯕꯗꯤ ꯌꯥꯝꯅ ꯐꯖꯕ ꯄꯥꯎꯔꯧꯅꯦ ꯑꯥ ꯍꯥꯏꯟ ꯑꯍꯜ ꯂꯃꯟꯅ ꯍꯥꯏꯅꯤꯡꯉꯤꯁꯤ ꯑꯈꯣꯏꯒꯤ ꯊꯕꯛ ꯃꯆꯥ ꯇꯧꯕ ꯃꯤꯅ ꯍꯥꯏꯗꯤ ꯈꯖꯤꯛ ꯈꯛꯇꯪ ꯅꯨꯡꯉꯥꯏ ꯑꯗꯨꯒ ꯊꯕꯛ ꯆꯥꯎꯅ ꯇꯧꯕ ꯃꯤꯅ ꯑꯗꯨ ꯍꯣꯠꯅꯕ ꯀꯟꯕ ꯃꯤꯅ ꯌꯥꯝꯅ ꯅꯨꯡꯉꯥꯏ ꯍꯥꯏꯕꯅꯦꯕ ꯑꯁꯦꯡꯕꯗꯤ ꯑꯗꯨꯕꯨ ꯃꯁꯤꯗ ꯑꯩꯈꯣꯏꯅ ꯑꯩꯈꯣꯏꯒꯤ ꯃꯗꯨꯗ ꯄꯥꯡꯊꯣꯛꯂꯒꯥ ꯍꯥꯏꯕꯁꯨ ꯌꯥꯏ ꯑꯗꯨꯗꯤ ꯂꯥꯜꯂꯦꯅ ꯍꯥꯏꯕꯁꯨ ꯌꯥꯏ ꯃꯁꯤꯒꯤ ꯍꯥꯏꯅꯤꯡꯕꯗꯤ ꯑꯩꯅ ꯍꯥꯏꯅꯤꯡꯉꯦ ꯍꯥꯏꯗꯤ ꯑꯄꯤꯛꯄꯥ ꯑꯄꯤꯛꯄꯥ ꯎꯆꯦꯛꯁꯤꯅ ꯑꯩꯈꯣꯏꯒꯤ ꯅꯝꯗꯅꯕꯒꯤꯗꯃꯛꯇ ꯊꯝꯃꯝꯕꯅꯦꯁꯨ ꯍꯥꯏꯕꯁꯨ ꯌꯥꯏꯀꯣ ꯑꯄꯤꯛꯄ ꯎꯆꯦꯛꯇꯤ ꯄꯤꯛꯅ ꯃꯍꯨꯝ ꯁꯥꯒꯗꯕꯅꯤ ꯑꯆꯧꯕ ꯎꯆꯦꯛ ꯆꯥꯎꯅ ꯃꯍꯨꯝ ꯁꯥꯒꯗꯕꯅꯤ ꯍꯥꯏꯕꯗꯤ ꯑꯄꯤꯛꯄ ꯃꯤꯑꯣꯏ ꯑꯃ ꯅꯠꯇ꯭ꯔꯒꯅ ꯑꯄꯤꯛꯄ ꯖꯥꯇꯤ ꯑꯃꯅ ꯀꯩꯗꯧꯅꯨꯡꯗꯥ ꯑꯁꯥꯎꯕꯒꯤ ꯃꯇꯧꯗꯨ ꯇꯝ